ꯅꯣꯡꯒ ꯇꯥꯕ꯭ꯔꯣ ꯍꯧꯖꯤꯛꯀꯥꯟꯁꯤꯕꯣ ꯀꯃꯥꯏ ꯀꯃꯥꯏꯅ ꯇꯧꯔꯤꯒꯦ
ꯑꯁ ꯅꯣꯡꯁꯦ ꯍꯥꯏꯐꯦꯠꯇꯪ ꯈꯤꯛꯑꯃꯦ ꯑꯗꯨꯒ ꯑꯗꯨꯝ ꯂꯦꯞꯈ꯭ꯔꯦ ꯅꯣꯡꯁꯦ ꯇꯥꯔꯒꯁꯨ ꯌꯥꯝ ꯅꯨꯡꯉꯥꯏꯀꯣ ꯑꯗꯨ ꯂꯝꯕꯤ ꯆꯠꯊꯣꯛ ꯌꯨꯝꯗ ꯂꯩꯔꯒꯗꯤ ꯅꯣꯡꯁꯦ ꯑꯗꯨꯝ ꯇꯥꯍꯟꯅꯤꯡꯉꯦ ꯑꯗꯨꯕꯨ ꯆꯠꯊꯣꯛꯑꯝꯗꯕ ꯑꯩꯈꯣꯏ ꯊꯕꯛ ꯑꯃ ꯆꯠꯊꯣꯛꯀꯗꯕ ꯂꯩꯔꯒꯗꯤ ꯅꯣꯡꯁꯦ ꯇꯥꯍꯟꯅꯤꯡꯗꯦ ꯑꯗꯨꯅꯤ ꯇꯧꯔꯤꯁꯦ
ꯅꯣꯡ ꯇꯥꯔꯒꯁꯨ ꯖꯣꯝ ꯖꯣꯝ ꯖꯣꯝ ꯇꯥꯕꯅ ꯐꯩꯌꯦ ꯁꯨꯃꯥꯏꯅ ꯊꯤꯂꯤ ꯊꯤꯂꯤ ꯇꯥꯕꯁꯦ ꯂꯩꯅꯥꯡ ꯆꯦꯟꯊꯔꯛꯑꯦꯕ ꯂꯝꯕꯤꯁꯤꯗ ꯂꯩꯅꯥꯡ ꯆꯦꯟꯊꯔꯛꯑꯅꯤ ꯒꯥꯔꯤ ꯊꯧꯕꯗ ꯑꯃꯨꯛ ꯅꯥꯜꯂꯅꯤ ꯑꯗꯒꯤ ꯀꯟꯅ ꯇꯥꯕ ꯅꯠꯇ꯭ꯔꯕꯅꯤꯅ ꯑꯃꯨꯛ ꯀꯪꯉꯅꯤ ꯀꯪꯉꯒ ꯑꯃꯨꯛ ꯎꯐꯨꯟ ꯑꯃꯨꯛ ꯊꯣꯛꯂꯛꯑꯅꯤ
ꯃꯥꯅꯦ
ꯑꯗꯨꯅ ꯑꯁꯤ ꯈꯨꯇꯥꯥꯁꯦ ꯌꯥꯝꯅ ꯅꯨꯡꯉꯥꯏꯕꯗꯣ ꯑꯣꯏꯗꯦ
ꯑꯗꯨꯕꯨꯗꯤ ꯋꯦꯗꯔ ꯍꯥꯏꯁꯤꯗꯤ ꯅꯣꯡꯁꯤꯗꯤ ꯀꯅꯥ ꯇꯝ ꯉꯝꯅꯤꯒꯦ ꯑꯃꯒꯤ ꯨ ꯍꯥꯏꯗꯤ ꯅꯣꯡ ꯐꯥꯗꯣꯛꯁꯨ ꯁꯤꯔꯤ ꯁꯤꯔꯤ ꯇꯥꯅꯤ ꯅꯣꯡ ꯐꯥꯗꯣꯛꯁꯨ ꯀꯟꯅ ꯑꯃꯨꯛ ꯇꯥꯅꯤ ꯅꯣꯡ ꯐꯥꯗꯣꯛꯁꯨ ꯅꯨꯡꯁꯤꯠ ꯌꯥꯎꯔꯒ ꯑꯃꯨꯛ ꯍꯨꯝꯅꯒ ꯑꯃꯨꯛ ꯌꯩꯊꯅꯤꯁ
ꯅꯨꯡꯗꯥꯡꯗ ꯀꯟ ꯀꯥꯟ ꯇꯥꯕ ꯅꯨꯡꯗꯥꯡꯗ ꯀꯟ ꯀꯥꯟ ꯇꯥꯕ ꯁꯤꯅꯤ ꯁꯤꯅꯤ ꯑꯩꯅ ꯄꯥꯝꯃꯤꯁꯤꯅ
ꯎꯝ ꯑꯗꯣ ꯃꯤ ꯑꯃꯔꯣꯝꯗꯗꯤ ꯑꯃꯨꯛ ꯅꯨꯡꯗꯥꯡꯗ ꯑꯃꯨꯛ ꯀꯟ ꯀꯟ ꯇꯥꯕꯁꯨ ꯑꯃꯛ ꯄꯥꯝꯃꯝ ꯑꯣꯏꯗꯣꯏꯅꯦꯕ ꯑꯃꯔꯣꯝꯗꯗꯤ ꯎꯝ ꯑꯗꯣ ꯑꯩꯈꯣꯏꯗꯕꯨ ꯑꯗꯨꯝ ꯅꯨꯡꯗꯥꯡ ꯇꯨꯝꯈ꯭ꯔꯒ ꯅꯨꯡꯉꯥꯏꯅꯕ ꯀꯟ ꯀꯥꯟ ꯇꯥꯕꯅ ꯑꯗꯨꯒꯤ ꯄꯣꯠꯇꯣ ꯈꯟꯕꯩ ꯋꯥꯅꯦꯕ
ꯎꯝ ꯑꯗꯨꯕꯨꯗꯤ ꯃꯤ ꯃꯤ ꯑꯄꯥꯝꯕꯅꯤꯗ ꯑꯩꯈꯣꯏꯅ ꯍꯦꯛꯇ ꯑꯗꯨ ꯄꯥꯝꯃꯦꯅꯦ ꯑꯗꯨ ꯇꯧ ꯌꯥꯗꯕꯁꯨ ꯅꯠꯇꯦ
ꯃꯥꯅꯦ ꯃꯥꯅꯦ ꯑꯦ ꯑꯩꯈꯣꯏ ꯑꯄꯥꯝꯕ ꯄꯣꯠꯅꯤꯃꯛꯇ ꯂꯣꯏ ꯊꯨꯡꯅꯤ ꯑꯗꯨꯗꯤ ꯀꯅꯥ ꯇꯧ ꯉꯝꯅꯤꯒꯦ
ꯎꯝ ꯅꯣꯡꯁꯤꯕꯨꯗꯤ ꯈꯔ ꯀꯟꯅ ꯇꯥꯕꯗꯤ ꯌꯥꯗꯤ ꯌꯥꯔꯕꯅꯤ ꯌꯥꯔꯕꯅꯤꯗꯤ ꯂꯧ ꯂꯧꯁꯤꯡ ꯎꯕ ꯃꯇꯝ ꯌꯧꯁꯤꯜꯂꯛꯑꯕꯅꯦ
ꯃꯥꯅꯦ ꯃꯥꯅꯦ ꯍꯧꯖꯤꯛꯁꯦ ꯂꯧꯁꯦ ꯍꯧꯖꯤꯛ ꯂꯧ ꯍꯨꯟꯅꯗꯕ ꯕꯥ ꯑꯃ ꯂꯩꯔꯤꯕ ꯍꯧꯖꯤꯛꯁꯦ
ꯑꯧ ꯏꯁꯤꯡꯗꯣ ꯌꯥꯎꯗ꯭ꯔꯗꯤ ꯑꯃꯨꯛ ꯌꯥꯔꯣꯏꯗꯣꯏꯅꯤ
ꯃꯥꯅꯤ ꯃꯥꯅꯤ ꯈꯔ ꯍꯨꯟꯅꯈ꯭ꯔꯁꯨ ꯍꯧꯖꯤꯛꯁꯦ ꯍꯥꯏꯗꯤ ꯑꯅꯝꯕꯅ ꯂꯧꯁꯦ ꯍꯨꯟꯅꯗ꯭ꯔꯤꯕ ꯍꯧꯖꯤꯛꯁꯦ ꯑꯗꯨꯅ ꯅꯣꯡꯁꯦ ꯇꯥꯔꯒꯁꯨ ꯈꯪꯃꯨꯛ ꯇꯥꯕ ꯅꯨꯃꯤꯠ ꯅꯤꯅꯤ ꯍꯨꯨꯛ ꯅꯨꯡꯁꯥ ꯑꯃꯨꯛ ꯁꯥꯔꯒ ꯂꯦꯞ ꯂꯩꯕꯁꯦ
ꯑꯥꯎ
ꯁꯤꯗ ꯕꯦꯔꯥ ꯀꯥꯕ ꯂꯧꯁꯦ ꯑꯃꯨꯛ ꯀꯪꯈꯤꯕ ꯍꯥꯏꯇꯥꯔꯦ ꯇꯥꯔꯤꯕ ꯈꯔ ꯇꯨꯡꯉꯤꯕ ꯈꯔ ꯑꯗꯨꯝꯛ ꯠꯂꯒ ꯑꯃꯨꯛ ꯀꯪꯈꯤꯕ ꯁꯨꯃꯥꯏꯅ ꯇꯧ ꯂꯩꯔꯦꯕ ꯄꯣꯠꯁꯦ
ꯍ ꯑ ꯑꯩꯈꯣꯏꯗꯤ ꯂꯧꯁꯤꯡꯒꯁꯦ ꯎꯕꯗꯣ ꯀꯌꯥ ꯇꯧꯗ꯭ꯔꯕꯅꯤ ꯈꯪꯗ꯭ꯔꯦ ꯑꯗꯣ ꯀꯃꯥꯏ ꯀꯃꯥꯏ ꯇꯧꯔꯤ ꯂꯧꯁꯤꯡꯒꯗꯤ
ꯂꯧꯁꯤꯡꯁꯦ ꯍꯧꯖꯤꯛꯁꯦ ꯑꯩꯒꯤꯁꯨ ꯍꯨꯟꯗ꯭ꯔꯤꯌꯦ ꯑꯩꯒꯤ ꯑꯩꯈꯣꯏꯒꯤ ꯏꯈꯨꯔꯥꯒꯤꯗꯤ ꯍꯨꯟꯈꯔꯦ ꯃꯣꯏꯒꯤꯅ ꯑꯃꯨꯛ ꯃꯣꯏꯒꯤꯅ ꯑꯃꯨꯛ ꯃꯌꯥꯏꯗꯣ ꯈꯤꯇꯪ ꯀꯨꯠꯄꯒꯤ ꯂꯧ ꯀ ꯏꯁꯤꯡ ꯈꯔ ꯂꯩꯕ ꯍꯥꯏꯇꯥꯔꯦ ꯍꯧꯖꯤꯛꯁꯦ ꯑꯗꯨꯅ ꯃꯣꯏꯒꯤꯗꯤ ꯍꯨꯟꯈ꯭ꯔꯦ ꯑꯩꯈꯣꯏꯒꯤꯗꯤ ꯐꯨꯟꯗ꯭ꯔꯦ ꯑꯅꯝꯕꯅ ꯑꯩꯈꯣꯏꯒꯤ ꯂꯩꯔꯤꯕ ꯑꯩꯒꯤ ꯄꯔꯦꯡꯒꯤꯗꯣ ꯄꯨꯂꯞ ꯄꯨꯂꯞ ꯁꯤꯗ ꯂꯩꯔꯤꯕ ꯄꯔꯤ ꯄꯔꯤ ꯇꯔꯥ ꯀꯨꯟꯗꯤ ꯍꯨꯟꯅꯗ꯭ꯔꯤꯗ ꯑꯗꯣ ꯑꯗꯨꯝ ꯁꯥꯡꯅ ꯍꯨꯅꯗ꯭ꯔꯤꯕ ꯀꯩꯒꯤꯅꯣꯗ ꯑꯩꯈꯣꯏ ꯏꯁꯤꯡꯗꯣ ꯂꯩꯇꯕ ꯍꯥꯏꯇꯥꯔꯦ ꯑꯗꯣ ꯍꯟꯗꯛꯁꯤꯗ ꯅꯣꯡꯁꯤꯗ ꯂꯧ ꯎꯕ ꯃꯤꯒꯤꯗꯤ ꯅꯣꯡꯁꯤ ꯆꯨꯔꯛꯑꯣ ꯍꯥꯏꯅꯦꯕ ꯍꯧꯖꯤꯛꯀꯤ ꯑꯣꯏꯅ
ꯑꯧ ꯅꯣꯡꯁꯤꯦ ꯅꯣꯡꯁꯤꯅꯦꯕ ꯌꯥꯝ ꯃꯔꯨ ꯑꯣꯏꯁꯦ ꯅꯣꯡ ꯆꯥꯡ ꯅꯥꯏꯗꯕꯁꯤꯗ ꯌꯥꯔꯣꯏꯗꯣꯏꯅꯦꯕ ꯑꯗꯒꯤ ꯍꯌꯦꯡ ꯂꯧ ꯌꯩꯕ ꯃꯇꯝꯗ ꯆꯨꯁꯂꯗꯣ ꯐꯔꯛꯅꯤꯗꯣ
ꯃꯥꯅꯤ ꯑꯁ ꯃꯃꯥꯡꯗ ꯑꯩꯒꯤ ꯂꯧ ꯌꯩꯕꯒꯤꯗꯨꯗ ꯅꯣꯡꯁꯦ ꯆꯣ ꯇꯧꯔꯒ ꯂꯣꯏ ꯂꯧꯁꯦ ꯈꯧꯗꯠꯂꯨꯔꯒ ꯇꯧꯔꯒ ꯏꯁꯤꯡꯁꯦ ꯂꯣꯏ ꯀꯨꯞꯁꯜꯂ ꯊꯨꯝꯖꯤꯟꯈꯤꯗꯅ ꯀꯌꯥꯝ ꯋꯥꯅ ꯇꯧꯅꯩ ꯑꯗꯣ ꯁꯝꯅ ꯍꯥꯏꯔꯕꯗ ꯀꯨꯟꯊ꯭ꯔꯥ ꯊꯣꯛꯀꯗꯕꯗꯣ ꯇꯔꯥ ꯉꯥꯇꯪ ꯊꯣꯛꯑꯦꯗꯣ ꯇꯔꯥꯅꯤꯄꯥꯟꯗꯪ ꯊꯣꯛꯑꯦ ꯑꯗꯨꯒꯤ ꯄꯣꯠꯇꯨꯗ ꯁꯨꯃꯥꯏꯅ ꯃꯥꯡꯖꯕꯁꯤꯁꯨ ꯃꯌꯥꯝ ꯂꯩ ꯑꯩꯈꯣꯏ ꯋꯦꯗꯔꯁꯦ ꯑꯩꯈꯣꯏꯒꯤ ꯇꯧꯔꯤꯕ ꯑꯩꯈꯣꯏꯒꯤ ꯏꯁꯤꯡ ꯅꯨꯡꯁꯤꯠꯀꯤ ꯆꯥꯡꯁꯦ ꯋꯥꯠꯂꯒꯗꯤ ꯑꯗꯨꯅ ꯁꯨꯃꯥꯏꯅ ꯌꯥꯝ ꯋꯥꯏ ꯍꯥꯏꯇꯥꯔꯦ ꯑꯗꯨꯅ ꯍꯧꯖꯤꯛꯁꯦ ꯊꯨꯟꯗ꯭ꯔꯤ ꯑꯗꯨꯕꯨ ꯍꯟꯗꯛ ꯍꯞꯇꯥ ꯑꯃꯅꯤꯁꯤꯒꯤ ꯃꯅꯨꯡꯗꯗꯤ ꯈꯤꯇꯪ ꯍꯟꯗꯛꯁꯤꯗ ꯅꯣꯡꯁꯦ ꯅꯣꯡꯃꯅꯤ ꯈꯤꯇꯪ ꯐꯖꯅ ꯊꯤꯂꯛꯑꯒꯗꯤ ꯍꯨꯟꯅꯕꯅ ꯑꯗꯨꯒꯤ ꯄꯣꯠꯁꯨꯣ ꯇꯧꯅꯔꯤ ꯑꯗꯨꯕꯨ
ꯑ ꯑꯩꯈꯣꯏꯁꯨ ꯇꯝꯕꯗꯤ ꯉꯝꯗꯦ ꯑꯗꯨ ꯈꯔ ꯇꯥꯔꯛꯑꯗꯤ ꯐꯗꯣꯏꯅꯤ ꯂꯧꯁꯤꯡ ꯇꯧꯕꯁꯦ ꯑꯗꯣ ꯁꯣꯝꯁꯦ ꯋꯥ ꯉꯥꯡꯕꯗꯤ ꯌꯥꯝ ꯐꯩꯅꯤ ꯋꯥ ꯉꯥꯡꯈꯒ ꯌꯥꯝ ꯍꯩꯕ ꯂꯦꯞꯄꯁꯦ ꯀꯌꯥ ꯍꯩꯇꯦꯕ ꯑꯗꯣ ꯈ ꯈꯁꯨꯞ ꯈꯨ ꯁꯥꯏ
ꯍꯣꯏ ꯃꯥꯅꯤ ꯃꯥꯅꯤ ꯆꯠ ꯂꯥꯎꯅ ꯑꯩꯈꯣꯏꯒꯤ ꯑꯩ ꯉꯥꯡꯒꯗꯕꯗꯣ ꯐꯠꯂꯥꯎ ꯉꯥꯡꯉꯒ ꯐꯠ ꯂꯥꯎ ꯂꯦꯞꯊꯣꯛꯄ ꯍꯥꯏꯇꯥꯔꯦꯀꯣ ꯍꯥꯏꯗꯤ ꯑꯃꯒꯤ ꯁꯨ ꯍꯦꯛ ꯉꯥꯡꯕꯒꯤ ꯆꯥꯟꯁꯁꯨ ꯄꯤꯕ
ꯑꯥꯎ ꯑꯗꯨꯅ ꯂꯧꯁꯤꯡꯒꯤꯁꯦ ꯈꯔꯗꯤ ꯋꯥꯔꯝꯒꯅꯤ ꯈꯣꯏꯕ ꯈꯣꯠꯄ ꯑꯃ ꯇꯧꯕ ꯑꯁꯦ
ꯈꯔ ꯋꯥꯏ ꯍꯥꯏꯇꯥꯔꯦ ꯍꯧꯖꯤꯛꯁꯤ ꯈꯣꯏꯗꯣꯛꯄ ꯈꯣꯠꯇꯣꯛꯄ ꯂꯣꯏ ꯂꯣꯏꯔꯦ ꯍꯧꯖꯤꯛ ꯍꯨꯟꯒꯗꯕ ꯈꯤꯇꯪ ꯉꯥꯏꯔꯦ ꯍꯥꯏꯇꯥꯔꯦꯀꯣ ꯑꯗꯨꯅꯤ ꯇꯧꯔꯤꯁꯦ ꯍꯧꯖꯤꯛꯁꯦ
ꯑꯗꯣ ꯍꯧꯖꯤꯛꯀꯥꯟ ꯍꯧꯖꯤꯛꯀꯥꯟꯗꯤ ꯊꯥꯏꯅꯗꯤ ꯂꯩꯀꯥꯏꯒꯤ ꯄꯨꯂꯞ ꯊꯣꯛꯑꯒ ꯑꯃꯒꯤ ꯑꯣꯏꯅ ꯃꯇꯦꯡ ꯄꯥꯡꯅꯩ ꯍꯧꯖꯤꯛꯀꯥꯟꯗꯤ ꯀꯃꯥꯏ ꯀꯃꯥꯏꯅ ꯇꯧꯔꯤ ꯑꯗꯨꯒꯤꯗꯨꯅ
ꯃꯇꯦꯡꯁꯦ ꯑꯩꯈꯣꯏꯒꯤ ꯄꯨꯜꯂ ꯄꯨꯜꯂꯒꯀꯣ ꯃꯤꯁꯦ ꯑꯩꯈꯣꯏꯒꯤ ꯃꯔꯤꯛ ꯃꯔꯥꯡ ꯃꯅ ꯄꯨꯟꯁꯤꯜꯂꯒ ꯑꯗꯨꯃꯥꯏꯅꯗꯤ ꯇꯧꯅꯔꯤꯕꯀꯣ ꯑꯗ ꯊꯥꯏꯅꯔꯒꯤ ꯑꯗꯨꯃꯥꯏꯅ ꯍꯦꯛꯇ ꯃꯌꯥꯝ ꯃꯌꯥꯝ ꯄꯨꯜꯂꯒ ꯑꯃ ꯑꯃꯒꯤ ꯃꯇꯦꯡ ꯄꯥꯡꯅꯕꯗꯨ ꯀꯌꯥꯝ ꯍꯟꯊꯔꯛꯑꯦꯗ ꯑꯗꯨꯏ ꯄꯣꯠꯇꯣ ꯇꯧꯅꯗ꯭ꯔꯦ ꯃꯁꯥ ꯃꯁꯥꯒꯤ ꯑꯣꯏꯅ ꯃꯤꯁ ꯅꯦꯛ
ꯎꯝ ꯑꯥ ꯑꯗꯨꯗꯤ ꯄꯩꯁꯥ ꯇꯤꯡꯕꯗꯤ ꯍꯦꯟꯕꯩ ꯃꯑꯣꯡꯅꯦꯕ
ꯃꯥꯅꯤ ꯃꯥꯅꯤ ꯊꯥꯏꯅꯖꯤ ꯑꯩꯅ ꯑꯩꯅ ꯑꯩꯅ ꯃꯇꯦꯡ ꯄꯥꯡꯉꯨꯕꯗꯣ ꯃꯥꯅꯁꯨ ꯑꯃꯨꯛ ꯍꯜꯂꯛꯄ ꯍꯥꯏꯇꯥꯔꯦꯀꯣ ꯑ ꯍꯜꯂꯛꯄꯗꯨꯁꯨ ꯍꯧꯖꯤꯛꯇꯤ ꯑꯗꯨ ꯄꯣꯠꯇꯣ ꯂꯩꯇ꯭ꯔꯦꯕ
ꯑꯗꯨ ꯌꯩꯕ ꯈꯣꯠꯄꯗꯨ ꯈꯔꯗꯤ ꯈꯪꯍꯧꯋꯤ ꯑꯗꯣ ꯎꯕ ꯈꯣꯠꯄꯩꯁꯤꯗꯤ ꯀꯌꯥ ꯈꯪꯍꯧꯗ꯭ꯔꯦ ꯑꯗꯣ ꯑꯁ ꯂꯧ ꯌꯩꯕ ꯃꯇꯝꯗꯨꯗ ꯀꯤꯂꯤ ꯆꯅꯥ ꯎꯔꯣꯛꯀ ꯇꯧꯔ ꯍꯥꯎꯕꯅꯦ ꯑꯗꯨꯗꯤ
ꯆꯥꯛ ꯈ꯭ꯋꯥꯏꯗꯒꯤ ꯍꯥꯎꯕꯁꯦ ꯑꯩꯈꯣꯏꯒꯤ ꯂꯧ ꯀꯨꯝꯃꯨꯔꯒ ꯑꯩꯈꯣꯏꯒꯤ ꯌꯩꯕ ꯅꯠꯇ꯭ꯔꯁꯨ ꯂꯧ ꯄꯦꯡꯉꯨꯕ ꯅꯠꯇ꯭ꯔꯒ ꯂꯧꯒꯤ ꯊꯕꯛ ꯇꯧꯔꯨꯕ ꯀꯨꯝꯊꯔꯒ ꯂꯧꯒꯤ ꯏꯁꯤꯡ ꯐꯥꯠꯂꯨꯕ ꯅꯠꯇ꯭ꯔꯒ ꯑꯩꯈꯣꯏꯒꯤ ꯂꯧꯒ ꯀꯨꯝꯃꯨꯕꯗ ꯑꯩꯈꯣꯏꯒꯤ ꯌꯨꯝꯗ ꯆꯠꯂꯒꯗꯤ ꯍꯥꯎꯔꯣꯏꯕ ꯌꯨꯝꯗ ꯆꯠꯂ ꯆꯥꯔꯨꯔꯒꯗꯤ ꯂꯧꯕꯨꯛꯇꯗꯤ ꯑꯗꯨꯝ ꯍꯥꯎꯕꯅꯤ ꯃꯥꯅꯤ ꯃꯥꯅꯤ ꯍ
ꯊꯔꯒ ꯏꯁꯤꯡꯗꯨꯒ ꯈꯣꯡꯒ ꯂꯨꯞꯄꯒ
ꯎꯝ ꯎꯝ
ꯑꯦ ꯅꯣꯕꯥꯜꯒ ꯃꯦꯠꯄꯁꯨ ꯍꯥꯎꯕꯅꯤꯅꯦ ꯑꯗꯨꯗ ꯍꯥꯎꯔꯤꯁꯦ ꯃꯍꯥꯎꯗꯨ ꯈꯛꯇꯪ ꯅꯠꯇꯕ ꯁꯨꯃꯥꯏꯅ ꯂꯧ ꯌꯩꯕꯒꯤ ꯐꯧꯒꯤ ꯃꯅꯝ ꯈꯔꯒ ꯅꯝꯃꯒ ꯃꯅꯝ ꯁꯨ ꯂꯩꯗꯅ ꯃꯍꯥꯎꯁꯦ ꯑꯗꯨꯒꯤ ꯂꯝꯕꯗ ꯇꯤꯂꯤ ꯆꯅꯥꯒ ꯌꯥꯝ ꯆꯥꯟꯅꯕꯅꯦ ꯍꯧꯖꯤ
ꯀꯤꯂꯤꯆꯅꯥ ꯑꯗꯨꯅꯤ ꯃꯌꯥꯝ ꯎꯝ
ꯍꯥꯏꯗꯤ ꯆꯠꯅꯤꯡꯕꯗ ꯆꯠꯇꯤ ꯆꯠꯅꯤꯡꯕ ꯂꯧꯋꯦꯕ ꯈꯣꯠꯄꯁꯦ ꯆꯠꯄꯗꯤ ꯐꯪꯗꯕ ꯍꯥꯏꯗꯤ ꯁ꯭ꯀꯨꯜꯒꯤ ꯄꯔꯤꯈꯥꯒꯤ ꯃꯇꯥꯡ ꯇꯥꯕꯅꯤꯅ
ꯉꯔꯤ ꯇꯥꯕꯒꯤꯁꯨ ꯂꯩꯌꯦ ꯑꯗꯣ ꯑꯩꯈꯣꯏꯒꯤꯗꯤ ꯑꯃꯨꯛ ꯍꯥꯏꯗꯤ ꯏꯁꯥꯒꯤ ꯀꯨꯝꯗ ꯌꯥꯗꯦ ꯍꯥꯏꯕꯒꯤ ꯏꯆꯤꯟ ꯏꯅꯥꯎꯗꯣ ꯌꯥꯝꯗꯕꯅꯤꯅꯀꯣ ꯀꯨꯝꯗ ꯌꯥꯗꯅꯤ ꯏꯁꯥꯗ ꯑꯇꯇꯥꯏ ꯇꯥꯕꯗꯣ ꯎ
ꯑꯉꯥꯡ ꯑꯉꯥꯡ ꯑꯣꯏꯔꯤꯉꯥꯒꯤ ꯋꯥꯔꯤꯅꯤꯗ ꯑꯉꯥꯡ ꯑꯣꯏꯔꯤꯉ ꯁ꯭ꯀꯨꯜꯒꯝ ꯁ꯭ꯀꯨꯜꯒ ꯇꯧꯅ ꯃꯔ ꯃꯇꯝꯗꯨꯗ ꯄꯩꯈꯥ ꯂꯩꯕ ꯅꯨꯃꯤꯠꯁꯤꯗ ꯂꯧꯕ ꯆꯠꯄ ꯑꯗꯨꯗꯤ ꯌꯥꯗꯦꯗꯅ
ꯃꯥꯅꯤ ꯃꯥꯅꯤ ꯑꯁ ꯑꯉꯥꯡ ꯑꯣꯏꯔꯤꯉꯥꯏ ꯋꯥꯔꯤ ꯍꯥꯏꯔꯒ ꯑꯩꯈꯣꯏꯒꯤ ꯂꯧ ꯂꯤꯡꯕꯩ ꯇꯥꯏꯃꯤꯡꯁꯦ ꯈꯪꯗꯗꯅ ꯂꯧꯗꯤ ꯂꯤꯡꯉꯦ ꯈꯪꯗꯗꯅ ꯏꯃꯥꯅ ꯑꯗꯨꯗꯒꯤ ꯏꯄꯥꯅ ꯄꯨꯊꯔ ꯆꯠꯄꯁꯦ ꯀꯣꯏꯆꯦꯟ ꯆꯦꯟꯗꯣꯏꯅꯦ ꯂꯧ ꯃꯌꯥꯝꯗꯨꯅ ꯅꯨꯡꯉꯥꯏꯕꯅꯤꯅ ꯃꯌꯥꯝꯗꯨꯅ ꯆꯩ ꯄꯥꯏꯔꯒ ꯇꯥꯟꯅꯔꯛ ꯑꯩꯈꯣꯏꯅꯦ ꯑꯩꯈꯣꯏꯅ ꯑꯗꯨꯝ ꯆꯦꯟꯈꯠꯇꯣꯏꯅꯤꯀꯣ ꯃꯤꯒꯤꯗꯤ ꯁꯣꯛꯇꯣꯏꯅꯦꯕ ꯑꯩꯈꯣꯏꯅ ꯆꯦꯜꯂꯨꯔꯤꯗꯣ ꯈꯪꯗꯕꯅꯤꯅ ꯅꯤꯡꯁꯤꯡꯉꯦ ꯍꯧꯖꯤꯛꯇꯤ ꯑꯇꯣꯞꯄꯗꯣ ꯐꯪꯉꯔꯣꯏꯗ
ꯑꯪꯥꯡ ꯑꯣꯏꯣꯏꯦ
ꯍꯣꯏ
ꯑꯗꯒꯤ ꯊꯥꯏꯅ ꯑꯩꯅ ꯈꯪꯍꯧꯕ ꯑꯃ ꯂꯧꯁꯦ ꯂꯣꯏꯔꯒ ꯏꯁꯤꯠꯄꯒꯤ ꯉꯥ ꯐꯥꯕꯒꯤ ꯑꯃ ꯉꯥꯁꯨ ꯍꯥꯎꯕꯅꯤꯅꯦ ꯂꯧ ꯀꯩꯅꯣ ꯎꯕ ꯃꯇꯝꯁꯦ ꯌꯥꯝꯌꯥꯝ ꯂꯥꯡ ꯊꯥꯔꯒ ꯐꯥꯅꯕ ꯃꯌꯥꯝꯗꯣ ꯌꯥꯝꯕꯅꯦ ꯍꯧꯖꯤꯛꯀꯥꯟ ꯍꯧꯖꯤꯛꯀꯥꯟ ꯐꯥꯅꯔꯤꯕ ꯐꯥꯅꯗ꯭ꯔꯤꯕ
ꯐꯥꯅꯕ ꯍꯥꯏꯁꯤꯦ ꯍꯧꯖꯤꯛꯇꯤ ꯑꯃꯨꯛ ꯊꯥꯏꯅꯗꯤ ꯑꯃꯨꯛ ꯍꯧꯖꯤꯛ ꯊꯥꯛꯅꯔꯤꯕ ꯑꯩꯈꯣꯏꯒꯤ ꯂꯧ ꯍꯤꯗꯥꯛꯁꯦ ꯂꯧꯕꯤꯗ ꯑꯩꯈꯣꯏꯒꯤ ꯃꯌꯥꯝ ꯊꯛꯆꯜꯂꯤꯗꯅꯀꯣ ꯉꯥꯁꯤꯁꯨ ꯑꯗꯨꯅ ꯂꯧ ꯍꯤꯗꯥꯛ ꯊꯥꯛꯄ ꯃꯌꯥꯝꯗꯨ ꯂꯩꯇ꯭ꯔꯦꯕ
ꯑꯥꯎ
ꯊꯥꯏꯅꯗꯤ ꯉꯥꯥꯁꯦ ꯌꯥꯝ ꯂꯩꯔꯝꯃꯦꯕ ꯑꯗꯨꯅ ꯂꯧ ꯍꯤꯗꯥꯛꯁꯤꯅꯁꯨ ꯌꯥꯝ ꯍꯥꯠꯂꯦ ꯌꯥꯝꯅ ꯍꯥꯠꯈ꯭ꯔꯦꯕ ꯑꯗꯨꯅ ꯈꯔꯁꯨ ꯂꯩꯔꯒꯁꯨ ꯍꯥꯟꯅꯒꯤ ꯐꯥꯔꯝꯕ ꯃꯌꯥꯝꯗꯨꯁꯨ ꯌꯥꯝ ꯍꯟꯊꯔꯛꯑꯦ ꯍꯥꯏꯇꯥꯔꯦ
ꯑꯗꯒꯤ ꯉꯥ ꯂꯩ ꯉꯥ ꯂꯩꯕꯁꯨꯁꯨ ꯍꯥꯔꯁꯨ ꯑꯣꯏꯗꯣꯏꯅꯤ ꯃꯄꯥꯟ ꯂꯝꯗꯗꯤ ꯂꯧꯁꯦ ꯊꯥꯔꯒ ꯉꯥꯁꯦ ꯊꯣꯏꯀꯤ ꯊꯥꯗꯅꯩꯅꯤ
ꯃꯥꯅꯦ ꯃꯥꯅꯦ
ꯉꯥ ꯋꯥꯏꯈꯨ ꯊꯥꯗꯅꯔꯒ ꯑꯗꯨꯅ ꯍꯥꯔꯁꯨ ꯑꯣꯏꯔꯤꯅꯤ ꯃꯣꯏꯒꯤ ꯃꯊꯤ ꯃꯨꯝꯗꯨꯅ ꯑꯗꯩ ꯃꯣꯏꯅꯁꯨ ꯇꯤꯟ ꯀꯥꯡꯁꯨ ꯆꯥꯖꯕ
ꯎꯝ
ꯂꯣꯏꯅ ꯃꯇꯝꯒꯤ ꯑꯍꯣꯡꯕꯁꯤꯅꯀꯣ ꯆꯥꯎꯈꯠꯄꯅꯦꯗꯤ ꯍꯥꯏꯕ ꯑꯀꯥꯏꯕꯗꯤ ꯃꯌꯥꯝ ꯂꯥꯛꯍꯜꯂ ꯑꯗꯨ ꯃꯇꯥꯡꯅꯤꯅ
ꯂꯧꯎ ꯁꯤꯡꯎꯗꯗꯤ ꯌꯥꯝ ꯀꯥꯏꯍꯜꯂꯦ ꯑꯩꯈꯣꯏꯒꯤ ꯆꯥꯎꯈꯠꯄꯁꯤꯅꯀꯣ ꯎꯝ
ꯑꯗꯩ ꯏꯁꯥꯗꯁꯨ ꯈꯦꯠꯅꯕ ꯂꯩꯔꯦ ꯑꯗꯩ ꯂꯧꯁꯨ ꯍꯟꯕ ꯃꯥꯜꯂꯦꯗ ꯍꯥꯔ ꯍꯥꯞꯄꯦꯗꯅ ꯍꯛꯇ ꯄꯪꯄꯗ ꯐꯕꯁꯨ ꯅꯠꯇꯦ
ꯃꯥꯅꯦ ꯃꯥꯅꯦ ꯑꯗꯨꯒ ꯁꯥꯒꯠꯂꯛꯏꯕ ꯃꯌꯥꯝꯁꯦ ꯑꯩꯈꯣꯏꯒꯤ ꯃꯤꯁꯦ ꯆꯤꯜꯂꯛꯄꯒꯤ ꯂꯧꯁꯦ ꯂꯧꯁꯤꯦ ꯂꯩꯁꯟꯅꯔꯒ ꯂꯧꯁꯟꯅꯔꯒ ꯌꯨꯝꯁꯦ ꯂꯣꯏ ꯁꯥꯒꯠꯅꯔꯦꯗꯅꯀꯣ
ꯑꯥꯎ
ꯑꯗꯨꯅ ꯂꯧ ꯏꯁꯤꯡꯁꯤꯁꯨ ꯌꯥꯝꯅ ꯑꯩꯈꯣꯏꯒꯤ ꯂꯧꯁꯤꯁꯨ ꯃꯔꯥꯡ ꯀꯥꯏꯔꯛꯇ꯭ꯔꯦ ꯁꯨꯝ ꯃꯧ ꯂꯧꯁꯤꯦꯁꯨ ꯃꯨꯁꯜꯂꯛꯑꯦ ꯍꯥꯏꯇꯥꯔꯦ
ꯑꯥ
ꯍꯣꯏ ꯁꯣꯟꯁꯤ
ꯅꯁꯨꯗꯣꯛꯇ꯭ꯔꯦ ꯌꯨꯝ ꯁꯥꯒꯠꯄꯅ ꯁꯥꯒꯠꯄ ꯁ꯭ꯀꯨꯜ ꯁꯥꯒꯠꯄꯅ ꯁꯥꯒꯠꯄ ꯏꯟꯗꯁꯇ꯭ꯔꯤ ꯁꯥꯒꯠꯄꯅ ꯁꯥꯒꯠꯄ ꯂꯝꯁꯦ ꯂꯩꯁꯜꯂꯝꯕ ꯐꯠꯇ꯭ꯔꯕꯅꯤꯅ ꯈꯔ ꯂꯩꯔꯗꯤ ꯀꯥꯏꯗꯗꯒꯤ ꯆꯥꯗꯣꯏꯅꯣ ꯍꯥꯏꯕ ꯄꯣꯠꯇꯣ ꯂꯥꯛꯀꯗꯣꯏꯅꯤ
ꯎꯝ
ꯆꯥꯎꯈꯠꯄꯗꯤ ꯆꯥꯎꯈꯠꯂꯦ ꯆꯥꯅꯤꯡꯉꯥꯏꯗꯤ ꯂꯩꯔꯛꯇ꯭ꯔꯦꯗꯣ
ꯎꯝ ꯑꯗꯨꯅꯅꯤ ꯍꯧꯖꯤꯛꯁꯦ ꯍꯧꯖꯤꯛ ꯑꯩꯈꯣꯏꯅ ꯑꯃꯨꯛ ꯑꯩꯈꯣꯏꯅ ꯇꯧꯗꯣꯏꯁꯦ ꯑꯩꯈꯣꯏ ꯂꯧ ꯏꯁꯤꯡꯁꯤꯗꯤ ꯂꯧ ꯂꯩꯔꯤꯕ ꯑꯁꯤꯗꯤ ꯈꯔ ꯑꯩꯈꯣꯏꯅ ꯒ꯭ꯌꯥꯟ ꯇꯥꯔꯒꯗꯤ ꯑꯩꯈꯣꯏꯅ ꯈꯔ ꯀꯟꯕ ꯍꯥꯏꯕꯁꯦ ꯑꯩꯈꯣꯏꯒꯤ ꯊꯧꯗꯥꯡ ꯑꯣꯏꯔꯦꯕ ꯍꯧꯖꯤꯛꯁꯦ
ꯑꯗꯨꯗꯤ ꯑꯣꯏꯔꯦ ꯑꯗꯨꯏ ꯃꯊꯛꯇ ꯑꯃꯨꯛꯁꯨ ꯇꯧꯔꯤꯁꯦ ꯃꯤꯁꯦ ꯌꯥꯝ ꯊꯣꯔꯛꯄ ꯌꯨꯝ ꯑꯃꯗꯒꯤ ꯑꯃ ꯂꯩꯔꯝꯕꯗꯒꯤ ꯑꯅꯤ ꯑꯍꯨꯝ ꯑꯅꯤ ꯑꯍꯨꯝ ꯑꯣꯜꯂꯛꯄ ꯍꯟꯊꯕꯗꯤ ꯍꯟꯊꯗꯦꯗꯣ ꯑꯗꯒꯤ ꯊꯥꯏꯅꯗꯤ ꯂꯥꯏꯅꯥ ꯑꯃ ꯑꯃ ꯂꯥꯛꯄ ꯃꯇꯝꯗ ꯑꯃꯨꯛ ꯈꯔ ꯆꯠꯂꯤ ꯍꯧꯖꯤꯛꯀꯥꯟꯗꯤ ꯆꯥꯎꯈꯠꯂꯕꯅꯤꯅ ꯑꯅꯥ ꯑꯌꯦꯛꯁꯨ ꯀꯟꯕꯁꯦ ꯌꯥꯝ ꯉꯝꯃꯦꯕ
ꯃꯥ ꯃꯥ
ꯈꯔꯗꯤ ꯐꯕ ꯆꯥꯎꯈꯠꯄꯁꯦ ꯑꯣ ꯑꯃꯔꯣꯝꯗꯗꯤ ꯑꯀꯥꯏꯕꯁꯦ ꯑꯩꯈꯣꯏꯒꯤ ꯄ꯭ꯔꯤꯊꯤꯕꯤꯁꯤꯗ ꯀꯥꯏꯍꯜꯂꯤꯁꯦ ꯑꯩꯈꯣꯏ ꯃꯤꯑꯣꯏꯕ ꯑꯩꯈꯣꯏꯁꯤꯅꯅꯦꯕ ꯂꯣꯏ ꯀꯥꯏꯍꯜꯜꯂꯤꯁꯦ
ꯃꯥꯅꯦ ꯃꯥꯅꯦ
ꯍꯥꯡꯉ ꯃꯥꯗꯤ ꯀꯍꯟꯃꯤꯂꯠꯇꯦꯕ
ꯁꯥ ꯉꯥꯒꯤꯗꯤ ꯃꯔꯥ ꯑꯝꯇ ꯅꯠꯇꯦꯗ ꯑꯩꯈꯣꯏꯅ ꯑꯩꯈꯣꯏꯒꯤ ꯀꯥꯟꯅꯅꯕ ꯊꯤꯕꯗꯣ
ꯑꯧ
ꯑꯗꯨꯗ ꯂꯣꯏ ꯁꯣꯛꯄ ꯉꯥꯛꯇꯅꯤ ꯏꯗ ꯑꯩꯈꯣꯏꯒꯤ ꯀꯥꯟꯅꯅꯕꯗꯗꯅ ꯑꯗꯨꯝ ꯃꯈꯈꯣꯏꯅ ꯑꯗꯨꯝ ꯌꯦꯡꯕꯗꯣ ꯍꯣꯏ ꯀꯥꯟꯅꯔ ꯂꯣꯏꯔꯦꯅ ꯈꯟꯕꯗꯨꯒꯤ ꯑꯗꯨꯗ ꯑꯗꯨꯝ ꯁꯣꯛꯊꯔꯛꯄ ꯉꯥꯛꯇ ꯅꯤꯗ ꯑꯩꯈꯣꯏꯒꯤ ꯑꯗꯨꯝ ꯀꯥꯟꯅꯅꯕ
ꯀꯥꯟꯅꯕꯁꯨ ꯌꯥꯝ ꯊꯤꯕꯁꯨ ꯐꯠꯇꯦꯗ ꯈꯔꯁꯨ ꯌꯦꯡꯒꯗꯕꯅꯤ ꯑꯗꯒꯤꯁꯨ ꯃꯤꯑꯣꯏꯕꯁꯦ ꯍꯦꯟꯀꯠꯂꯦꯕ ꯃꯁꯤꯡ ꯍꯦꯟꯀꯠꯂꯦꯁꯤꯁꯨ ꯈꯤꯇꯪ ꯌꯥꯝꯈꯠꯇꯅꯕ ꯍꯥꯏꯇꯥꯔꯦꯀꯣ ꯑꯪꯌꯥꯥꯡꯗꯣ ꯌꯥꯝꯈꯠꯇꯅꯕꯁꯨ ꯈꯔ ꯍꯣꯠꯅꯕꯗꯤ ꯃꯊꯧ ꯇꯥꯏ ꯑꯗꯨ ꯅ꯭ꯔꯒꯗꯤ ꯑꯩꯈꯣꯏ ꯐꯥꯎꯕ ꯂꯦꯐꯝꯣꯟ ꯂꯁꯤꯜꯂꯛꯇ꯭ꯔꯦ ꯑꯀꯥꯏꯕꯗ ꯌꯥꯝ ꯂꯥꯛꯑꯅꯤ
ꯁꯣꯏꯕꯁꯦ ꯑꯩꯈꯣꯏꯅ ꯈꯔ ꯈꯔ ꯁꯦꯝꯗꯣꯛꯇ꯭ꯔꯒꯗꯤ ꯑꯗꯨꯅꯤ ꯑꯩꯈꯣꯏꯒꯤ ꯂꯩ ꯑꯩꯈꯣꯏꯒꯤ ꯑꯍꯜ ꯂꯃꯟ ꯂꯩꯔꯤꯕ ꯍꯧꯖꯤꯛ ꯃꯌꯥꯝꯁꯤꯅ ꯑꯃꯨꯛ ꯃꯣꯏꯅ ꯁꯦꯝꯗꯣꯛꯄ ꯉꯝꯍꯧꯗ꯭ꯔꯒꯁꯨ ꯑꯩꯈꯣꯏꯅ ꯑꯃꯨꯛ ꯁꯦꯝꯗꯣꯛꯇ꯭ꯔꯒꯗꯤ ꯑꯩꯈꯣꯏꯗ ꯇꯥꯔꯦ ꯍꯥꯏꯇꯥꯔꯦ ꯍꯧꯖꯤꯛꯁꯦ
ꯑꯔꯦ ꯑꯩꯈꯣꯏꯒꯤ ꯃꯇꯝ ꯑꯗꯨ ꯑꯣꯏꯔꯦ ꯍꯧꯖꯤꯛꯁꯦ
ꯃꯥꯅꯦ ꯃꯥꯅꯦ
ꯑꯗ ꯑꯩꯈꯣꯏꯅ ꯋꯥꯈꯜ ꯇꯥꯗ꯭ꯔꯒꯗꯤ ꯑꯗꯒꯤ ꯑꯩꯈꯣꯏ ꯃꯈꯥ ꯊꯪꯕ ꯁꯈ ꯋꯥꯈꯜꯁꯦ ꯄꯤꯕꯤꯒꯗꯕꯅꯦꯕ ꯑꯐ ꯑꯐꯕꯒꯁꯦ
ꯃꯥꯅꯦ ꯑꯩꯈꯣꯏꯅ ꯑꯃꯨꯛ ꯃꯣꯏ ꯃꯌꯥꯝꯗꯣ ꯑꯃꯨꯛ ꯇꯧꯍꯧꯗꯣꯏꯅꯤꯗꯅ ꯁꯨꯃꯥꯏꯅ ꯇꯧ ꯁꯤꯅ ꯐꯩ ꯁꯤꯅ ꯐꯠꯇꯦ ꯍꯥꯏꯕꯗꯨꯣ ꯃꯣꯏꯗ ꯑꯃꯨꯛ ꯑꯩꯈꯣꯏꯒꯤ